ꯑꯧ ꯇꯥꯔꯦ ꯇꯥꯔꯦ
ꯅꯦꯠꯋꯥꯛꯁꯦ ꯍꯧꯖꯤꯛꯀꯥꯟꯁꯦ ꯌꯥꯝ ꯅꯨꯡꯉꯥꯏꯇꯤꯌꯦ
ꯑꯣ ꯑꯩꯈꯣꯏꯁꯨ ꯅꯦꯠ ꯋꯥꯔꯛ ꯅꯨꯡꯉꯥꯏꯇꯦ
ꯑꯗꯨꯁꯨ ꯅꯨꯡꯉꯥꯏꯇꯕ꯭ꯔꯥ
ꯑꯥ ꯅꯦꯠꯋꯥꯛ ꯅꯨꯡꯉꯥꯏꯇꯦ ꯑꯗꯨꯒꯤ ꯁꯤꯝ ꯑꯃꯃꯨꯛ ꯑꯣꯜꯂꯒ ꯇ꯭ꯔꯥꯏ ꯇꯧꯋꯦ
ꯁꯤꯗꯁꯨ ꯑꯁ ꯅꯨꯃꯤꯠ ꯑꯃꯒ ꯌꯥꯗꯕꯒ ꯌꯥꯎꯋꯦ
ꯑꯣ ꯌꯥꯝ ꯅꯨꯡꯉꯥꯏꯇꯕꯅꯤꯅꯦ ꯅꯦꯠ ꯅꯨꯡꯉꯥꯏꯇꯕꯁꯦ ꯒꯦꯝ ꯁꯥꯟꯅꯕ꯭ꯔ ꯅꯪ ꯑꯣ ꯒꯦꯝ ꯁꯥꯟꯅꯔꯒ ꯑꯃꯨꯛꯀ ꯍꯦꯟꯅ ꯅꯨꯡꯉꯥꯏ ꯇꯞꯇꯣ ꯈꯪꯒꯅꯤ
ꯑꯥ ꯒꯦꯝꯁꯦ ꯁꯥꯟꯅꯕꯁꯦ ꯃꯇꯝ ꯁꯨꯝ ꯑꯦꯗꯤꯛ ꯆꯨ ꯈ꯭ꯔꯗꯤꯀꯣ ꯃꯇꯝ ꯃꯥꯡꯕꯩ ꯇꯥꯏꯞꯇ ꯇꯧꯋꯦꯕ
ꯑꯁ ꯌꯥꯝ ꯑꯃꯥꯡꯕꯅꯦ
ꯍꯣꯏ ꯑꯗꯨꯒꯤ ꯑꯩꯅ ꯂꯦꯞꯄꯦ ꯍꯥꯟꯅꯕꯨꯗꯤ ꯁꯥꯟꯅꯔꯝꯕ ꯍꯧꯖꯤꯛꯇꯤ ꯁꯥꯟꯅꯗ꯭ꯔꯦ
ꯑꯣ ꯗꯤꯄꯥꯔꯠꯃꯦꯟ ꯆꯠꯄꯗꯣ ꯀꯩꯅꯣ ꯇꯧꯕ ꯄꯨꯡ ꯃꯥꯄꯜ ꯃꯈꯥꯏ ꯅꯪꯅꯕ ꯆꯠꯇꯣꯏꯕ ꯑꯗꯨꯒ ꯅꯣꯡꯃꯒꯤ ꯗꯤꯄꯥꯔꯠꯃꯦꯟꯗ ꯄꯨꯡ ꯅꯤꯄꯥꯟ ꯂꯩꯒꯗꯕ
ꯅꯤꯄꯥꯜ
ꯅꯣꯡꯃꯩ ꯄꯨꯡ ꯅꯤꯄꯥꯟ ꯂꯩꯔꯒ ꯁꯣꯏ ꯑꯃꯨꯛ ꯇꯧꯒꯗꯕ ꯊꯣꯛꯄꯩ ꯁꯣꯏꯒ
ꯅꯤꯄꯥꯟꯁꯦ ꯁꯨꯗ꯭ꯔꯗꯤ ꯌꯥꯔꯣꯏꯗꯕ
ꯅꯨꯄꯥꯟꯗꯣ ꯁꯨꯗ꯭ꯔꯗꯤ ꯀꯩꯅꯣ ꯑꯩꯗꯣ ꯅꯣꯡꯃꯒꯤ ꯁꯨꯇꯤ ꯄꯥꯟꯗꯣꯢꯕ ꯑꯗꯨ ꯀꯩꯅꯣ ꯇꯧꯅꯦ ꯍꯥꯏꯗꯤ ꯃꯥꯄꯜ ꯃꯈꯥꯏ ꯅꯪ ꯉꯟꯇꯥ ꯆꯠꯂꯒ ꯁꯣꯏ ꯇꯧꯔꯨꯔꯦꯗꯅ
ꯑꯥ
ꯑ ꯉꯟꯇꯥ ꯆꯠꯂꯒ ꯀꯩꯅꯣ ꯕꯥꯌꯣ ꯅꯝꯃꯨꯔꯦꯗꯅ ꯑꯗꯨꯒ ꯑꯃꯨꯛ ꯀꯩꯅꯣ ꯍꯜꯂꯛꯄ
ꯑꯣ ꯑꯃꯨꯛ ꯍꯣꯁꯇꯦꯜꯗ ꯍꯜꯂꯛꯄ ꯌꯥꯕ꯭ꯔꯣ
ꯑꯥ ꯑꯗꯣ ꯍꯣꯁꯇꯦꯜꯗ ꯑꯃꯨꯛ ꯍꯜꯂꯛꯑꯒ ꯑꯃꯨꯛ ꯆꯠꯄ ꯗꯤꯄꯥꯔꯠꯃꯦꯟꯗ ꯑꯃꯨꯛ
ꯗꯨꯗꯤꯌꯥꯏꯅꯦ
ꯈꯔ ꯂꯣꯏꯁꯤꯜꯂ ꯈꯣꯠꯂꯒ ꯑꯗꯨꯝ ꯍꯣꯏ ꯂꯩꯗꯤ ꯂꯩꯗꯣꯏꯅꯦ ꯍꯥꯏꯗꯤ ꯂꯩꯇ꯭ꯔꯗꯤ ꯑꯃꯨꯛ ꯌꯥꯔꯣꯏ ꯑꯗꯨ ꯍꯥꯏꯗꯤ ꯑꯩ ꯊꯦꯡꯅ ꯆꯠ ꯀꯦ ꯑꯗꯣ ꯉꯁꯤ ꯈꯤꯇꯪ ꯊꯦꯡꯅ ꯆꯠꯀꯦ ꯍꯥꯏꯗꯤ ꯉꯟꯅ ꯁꯣꯢ ꯀꯣꯛ ꯇꯧꯊꯣꯛꯄꯤꯔꯨꯕ ꯑ ꯑꯗꯨꯒ ꯑꯗꯨꯃꯨꯛ ꯆꯠꯇꯣꯢꯕ ꯑꯗꯨꯒ ꯍꯣꯔꯦꯟ ꯑꯃꯨꯛ ꯈꯔ ꯉꯟꯅ ꯄꯨꯡ ꯑꯍꯨꯝ ꯑꯗꯨꯋꯥꯏꯗ ꯍꯜꯂꯛꯑꯒ ꯑꯃꯨꯛ ꯇꯔꯦꯠ ꯁ꯭ꯋꯥꯏꯗꯒ ꯑꯃꯨꯛ ꯊꯣꯛꯑꯒ ꯑꯃꯨꯛ ꯁꯣꯏ ꯇꯧꯔꯨꯕ
ꯑꯥ
ꯀꯦꯝꯄꯁꯇ ꯂꯩꯕꯅꯤꯅꯅ ꯈꯨꯗꯣꯡ ꯆꯥꯕ ꯃꯄꯥꯟ ꯂꯩꯔꯗꯤ ꯈꯨꯗꯣꯡ ꯆꯥꯔꯣꯏ ꯑꯗꯨ ꯑꯃꯨꯛ ꯎꯝ ꯀꯅꯥꯅ ꯃꯥ
ꯎꯝ
ꯌꯥꯝ ꯋꯥꯕꯅꯦ
ꯍꯍ ꯋꯥꯔꯁꯨ ꯈꯥꯡꯗꯣꯏꯅꯤꯅꯦ ꯑꯩ ꯍꯥꯟꯅ ꯃꯣꯕꯥꯢꯜ ꯂꯤꯖꯦꯟꯗꯣ ꯇꯧꯔꯝꯃꯦꯕ ꯑꯗꯣ ꯑꯩꯁꯦ ꯑ ꯍꯩꯇꯕꯒꯤ ꯍꯩꯔꯛ ꯍꯩꯅꯤꯡꯕꯒꯤ ꯇꯥꯏꯃꯤꯡ ꯌꯥꯝ ꯁꯥꯟꯅꯅꯤꯡꯕꯗꯣ ꯑꯗꯨꯃꯥꯏꯅ ꯇꯧꯔꯕ ꯑꯗꯨꯗ ꯑꯩꯖꯦ ꯊꯕꯛꯀ ꯇꯧꯅꯤ ꯈꯪꯉꯛ ꯇ꯭ꯔꯦ ꯀꯩꯝꯇ ꯑꯗꯨꯝ ꯑꯦꯗꯤꯛ ꯆꯨꯕ ꯍꯧꯔꯛꯄꯗꯣ ꯑꯗꯨꯗꯨꯒꯤ ꯑꯩꯅ ꯇꯧꯊꯣꯛꯑ ꯒ ꯈꯨꯗꯛꯇꯗꯤ ꯂꯦꯞꯄ ꯉꯝꯗꯦꯗꯅ ꯑꯗꯨꯒꯤ ꯂꯨ ꯗꯣ ꯅ ꯑꯃꯨꯛ ꯃꯍꯨꯠ ꯁꯤꯜꯂꯤꯕ
ꯑꯣ ꯑꯩꯁꯨ ꯑꯗꯨ ꯌꯥꯝ ꯊꯤ ꯁꯥꯟꯅꯔꯝꯃꯦ ꯃꯣꯕꯥꯏꯜ ꯗꯤꯖꯦꯟꯗꯣ ꯑꯗꯨꯒ ꯅꯦꯠ ꯌꯥꯗꯕ ꯈꯣꯠꯇꯕ ꯑꯗꯨ ꯈꯪꯗꯦ ꯑꯩꯗꯤ ꯑꯗꯨꯝ ꯀꯨꯏꯅ ꯁꯥꯟꯅꯃꯜꯂꯛꯄꯩ ꯃꯇꯝꯅ ꯑꯗꯨꯝ ꯇꯣꯛꯅꯤꯡꯉꯛꯑꯦꯕꯀꯣ ꯑꯗꯨꯒ ꯅꯦꯠ ꯌꯥꯔꯛꯇꯕ ꯈꯣꯠꯇꯕ ꯊꯕꯛ ꯆꯤꯜꯂꯛꯄꯗꯒꯤ ꯑꯗꯨꯝ ꯇꯣꯛꯈꯤꯕꯗꯩ ꯍꯧꯖꯤꯛꯇꯤ ꯁꯥꯟꯅꯗ꯭ꯔꯦ ꯐꯣꯟ
ꯉꯝ ꯉꯝ ꯉꯝꯃꯤꯗꯨꯗꯤ ꯐꯔꯤ
ꯍꯣꯏ ꯉꯝꯕ ꯍꯥꯏꯁꯦ ꯎꯄꯥꯏꯗꯣ ꯂꯩꯔꯛꯇꯗꯒꯤ ꯁꯨꯝ ꯇꯣꯛꯈꯤꯕ
ꯎꯝ ꯑꯍꯤꯡꯗꯒ ꯁꯥꯟꯅꯕꯗꯨꯗꯤ ꯑꯁ
ꯑꯧ ꯑꯩ ꯑꯁ ꯄꯨꯔꯥ ꯆꯍꯤ ꯑꯃ ꯁꯥꯟꯅꯔꯝꯃꯦ ꯊꯥꯏꯅ ꯃꯌꯥꯝ ꯑꯃ
ꯑꯥ ꯍꯧꯖꯤꯛ ꯍꯧꯖꯤꯛꯇꯤ ꯁꯥꯟꯅꯗ꯭ꯔꯦ
ꯑꯥ ꯍꯧꯖꯤꯛꯇꯤ ꯁꯥꯟꯅꯗ꯭ꯔꯦ ꯅꯦꯠꯋꯥꯛ ꯌꯥꯗꯕꯅꯦ ꯀꯩꯅꯦ ꯐꯣꯟꯗꯒ ꯌꯥꯎꯗ꯭ꯔꯦ ꯏꯁꯄꯦꯁ ꯆꯟꯗꯕꯒ
ꯑꯧ ꯊꯕꯛꯀꯥ ꯆꯤꯟ ꯕꯀꯣ
ꯑꯧ ꯍꯧꯖꯤꯛꯁꯦ ꯊꯕꯛ ꯌꯥꯝ ꯆꯤꯜꯂꯨꯕꯩ ꯋꯥꯗꯤ ꯅꯠꯇꯕ ꯈꯪꯗꯦ ꯒꯦꯝ ꯀꯩꯀꯥ ꯁꯥꯟꯅꯅꯤꯡꯕꯁꯦ ꯑꯃꯨꯛ ꯑꯣꯏꯗ꯭ꯔꯦ
ꯀꯩꯅꯣ ꯆꯍꯤ ꯌꯥꯝ ꯁꯥꯠꯂꯛꯑꯦ ꯑꯣꯏꯗꯣꯏꯅꯦ
ꯑꯝ ꯆꯍꯤ ꯌꯥꯝꯁꯜꯂꯛꯄꯩ
ꯑꯗꯨꯝ ꯃꯅꯤꯄꯨꯔꯗ ꯇꯧꯕꯗꯤ ꯌꯥ ꯌꯥꯗꯕ꯭ꯔꯥ ꯄꯤ ꯍꯩꯆ ꯗꯤꯒ ꯇꯧꯕꯁꯦ
ꯑꯣ ꯃꯅꯤꯄꯨꯔꯗ ꯇꯧꯕꯗꯣ ꯌꯥꯏꯌꯦ ꯑꯗꯨ ꯃꯅꯤꯄꯨꯔꯗꯅꯅꯦ ꯄꯩꯁꯥꯗꯣ ꯌꯥꯝ ꯐꯪꯗꯕ ꯑꯗꯨꯒ ꯑ ꯃꯅꯤꯄꯨꯔꯗ ꯌꯥꯝ ꯐꯪꯗꯦ ꯑꯗꯨꯒ ꯃꯅꯤꯄꯨꯔꯤꯗꯣ ꯃꯇꯥꯡꯗꯨꯗꯁꯨ ꯁꯨꯛꯀꯧ ꯀꯧꯔꯛꯈꯤꯗꯕ ꯑꯗꯨꯒꯤ ꯑꯩꯁꯨ ꯑꯗꯨꯝ ꯁꯤꯗ ꯇꯧ ꯍ ꯄꯩꯁꯥꯁꯨ ꯌꯥꯝ ꯐꯪꯉꯦ ꯁꯤꯗꯅ ꯑꯥ ꯑꯥ ꯑꯥ ꯑꯥ ꯑꯗꯨꯃꯥꯏ ꯑꯣꯏꯗꯣ
ꯎꯝ ꯑꯗꯨꯅꯗꯤ ꯐꯩꯗ ꯃꯅꯤꯄꯨꯔꯗꯗꯤ ꯑꯃꯨꯛ ꯀꯩꯅꯣ ꯇꯧ ꯂꯩ
ꯍꯣꯏ ꯁꯨꯝ ꯀꯧꯔꯛꯇꯅ ꯉꯥꯏꯂꯩꯕꯗꯣ ꯑꯗꯨꯗꯨꯒ ꯄꯩꯁꯥꯁꯨ ꯌꯥꯝꯗꯕ ꯑꯥ ꯍꯂꯣ ꯁꯤꯞꯇꯣ ꯑꯗꯨꯒꯤ ꯁꯤꯗꯅ ꯌꯥꯝꯃꯦ ꯍꯥꯏꯅ ꯇꯧꯔꯕ ꯁꯤꯗ
ꯑꯗꯨꯅ ꯐꯔꯦ ꯂꯣꯏꯁꯨ ꯂꯣꯏꯁꯤꯜꯂꯛꯑꯅꯤ
ꯑꯧ ꯍꯧꯗꯉꯥꯏ ꯀꯔꯝ ꯀꯥꯟ ꯂꯣꯏꯗꯣꯏꯅꯣꯒ ꯈꯪꯗꯦ ꯂꯣꯏꯕꯒꯤ ꯋꯥꯔꯤ ꯁꯥꯟꯅꯕꯁꯦ ꯃꯊꯥ ꯁꯥꯏ
ꯈꯪꯍꯧꯗꯕꯅꯤꯗ ꯇꯧꯕꯨ ꯇꯧꯈ꯭ꯔꯗꯤꯀꯣ ꯀꯩꯗꯧꯔꯤꯅꯣ ꯍꯧꯖꯤꯛꯇꯤ
ꯑꯩ ꯍꯧꯖꯤꯛꯁꯦ ꯀꯩꯝ ꯇꯧꯗꯦ ꯕꯣꯇꯜ ꯕꯣꯇꯜ ꯑꯍꯥꯡꯕ ꯌꯦꯡꯉꯤ ꯀꯟꯅ
ꯀꯥꯗ ꯑ ꯇꯧꯅꯤꯡꯉꯥꯏ ꯂꯩꯇꯕꯒꯤ ꯐꯤ ꯊꯥꯗꯣꯛꯇꯧꯕ ꯂꯩꯕꯅꯦ ꯑꯗꯨ ꯉꯥꯏꯍꯥꯛ ꯂꯩꯔ ꯊꯥꯗꯣꯛꯑꯅꯤ ꯆꯠ
ꯃꯥꯅꯦ ꯉꯥꯏꯍꯥꯛꯁꯨ ꯄꯣꯊꯥꯗ꯭ꯔꯗꯤ ꯆꯥꯛ ꯍꯦꯛ ꯇꯣꯛꯄꯒ ꯊꯕꯛ ꯇꯧꯔꯗꯤ ꯋꯥꯗꯣꯏꯅꯦꯕ
ꯅꯪ ꯄꯣꯊꯥꯕ ꯍꯦꯃꯟꯕꯩ ꯄꯣꯊꯥꯔꯕ
ꯑꯩꯈꯣꯏꯁꯦ ꯆꯥꯛ ꯍꯦꯛ ꯇꯣꯛꯄꯒ ꯑꯁ ꯀꯩꯝ ꯇꯧꯗꯕꯒꯤ ꯅꯣꯏꯈꯠꯄꯗꯣ
ꯑꯥ ꯑꯥ ꯑꯥ
ꯇꯧꯔꯤ
ꯑꯧ ꯑꯁ ꯏꯁꯥꯁꯦ ꯅꯣꯏꯈꯠꯄꯁꯦ ꯅꯨꯡꯉꯥꯏꯇꯕꯅꯤ ꯃꯤꯡꯁꯦꯜ ꯌꯦꯡꯕꯀꯟꯗ ꯊꯋꯥꯏ
ꯍꯣꯏ ꯀꯩꯅꯣ ꯑꯗꯩ ꯀꯨꯝꯍꯩ ꯍꯔꯥꯎꯕ ꯑꯣꯏꯔꯛꯑꯁꯨꯀꯣ
ꯑꯧ
ꯆꯠꯅꯤꯡꯗꯕꯤꯒ ꯇꯧꯕꯗꯣ
ꯑꯧ ꯑꯧ ꯑꯧ ꯀꯟꯐꯤꯗꯦꯟꯁ ꯍꯟꯊꯔꯒ
ꯌꯨꯝꯗ ꯂꯩꯔꯤꯀꯥꯟꯗꯗꯤ ꯑꯗꯨꯝ ꯀꯨꯝꯍꯩ ꯍꯔꯥꯎꯒꯗꯤ ꯌꯥꯎꯕ ꯐꯪꯉꯕ꯭ꯔꯥ
ꯑꯧ ꯌꯨꯝ ꯂꯩꯉꯥꯏꯗꯗꯤ ꯈꯪꯗꯦ ꯑꯗꯨꯝ ꯐꯪꯉꯦ ꯀꯩ ꯍꯥꯏ ꯀꯩ ꯀꯨꯝꯍꯩꯅ ꯏꯅꯨꯡ ꯅꯨꯡꯉꯥꯏ ꯅꯪꯗꯤ
ꯑꯩꯗꯤ ꯈꯪꯗꯦꯗ ꯑꯗꯨꯝ ꯂꯣꯏꯅꯃꯛ ꯀꯩꯅꯣ ꯇꯧꯔꯦ ꯑꯗꯨꯅꯤ
ꯑꯣ ꯀꯩ ꯌꯦꯟꯁꯥꯡꯅꯗꯤ ꯈꯔ ꯍꯥꯎꯏ ꯌꯥꯎꯁꯪ ꯅꯨꯡꯉꯥꯏꯕꯔꯣ ꯑ ꯌꯥꯎꯁꯪꯁꯨ ꯅꯨꯡꯉꯥꯏ
ꯌꯦꯟꯁꯥꯡꯁꯦ ꯑꯩꯗꯤ ꯏꯔꯣꯝꯕꯒꯨꯝꯕ ꯄꯥꯝꯃꯦ ꯁꯤꯡꯖꯒꯨꯝꯕ
ꯅꯪꯗꯤ
ꯈꯪꯗ꯭ꯔꯦ ꯑꯩꯗꯤ ꯉꯥ ꯉꯥ ꯊꯣꯡꯕ ꯄꯥꯝꯃꯦ ꯉꯥ ꯉꯥ ꯑꯇꯣꯏꯕ ꯊꯣꯡꯕ
ꯑ ꯍꯥꯎꯕꯅꯤ ꯐꯖꯅꯒ ꯊꯣꯡꯉꯗꯤꯀꯣ
ꯍꯧꯖꯤꯛꯀꯥꯟꯗꯤ ꯑꯄꯥꯝꯕ ꯁꯤ ꯄꯥꯝꯃꯤꯒ ꯍꯥꯏꯕꯗꯣ ꯂꯩꯇꯕꯩꯇꯥꯏꯞ ꯇꯧꯋꯦ ꯑꯥ ꯑꯗꯒꯤ ꯑꯩꯅ ꯑꯩꯅ ꯇꯧꯔꯤꯁꯦ ꯀꯩꯅꯣ ꯀꯥꯏ ꯈꯪꯉꯛꯇꯕꯤꯗꯣ ꯑꯗꯨꯃꯥꯏꯅꯒ ꯇꯧꯋꯦ ꯍꯥꯏꯕ ꯑꯗꯨꯝ ꯆꯨꯝꯗ꯭ꯔꯤꯡ ꯍꯣꯏ ꯑꯧ ꯑꯗꯨꯃꯥꯏꯅ ꯇꯧꯔ ꯂꯩꯌꯦ
ꯑꯧ ꯑꯩꯈꯣꯏꯁꯨꯅꯦ ꯑꯍꯟ ꯑꯣꯏꯁꯤꯜꯂꯛꯄꯩ ꯑꯣꯏꯔꯝꯃꯗꯣꯏꯅꯤꯀꯣ ꯑꯍꯟ ꯑꯣꯏꯔꯛꯄꯁꯤ ꯀꯩꯝ ꯀꯥꯟꯅꯗꯦꯀꯣ
ꯀꯥꯟꯅꯗꯦ ꯇꯟꯂꯦ ꯌꯥꯝꯅ
ꯐ꯭ꯔꯤꯗꯝ ꯈꯔꯕꯨꯗꯤ ꯐꯪꯉꯦ ꯑꯗꯨ ꯈꯪꯗꯦ ꯋꯥꯁꯨ ꯋꯥꯁꯜꯂꯛꯑꯦ ꯔꯦꯁꯄꯣꯟꯁꯤꯕꯤꯂꯤꯇꯤꯅ ꯌꯥꯝꯈꯠꯂꯛꯄꯒ ꯀꯩ
ꯍꯦꯟꯒꯠꯂꯛꯄꯒꯤ ꯊꯥꯏꯅ ꯑꯥ ꯀꯣꯂꯦ ꯀꯣꯂꯦꯖ ꯀ ꯀꯥꯔꯤꯀꯥꯟꯗꯣ
ꯎꯝ
ꯑꯗꯨꯒꯤ ꯃꯇꯝꯒꯗꯨꯗꯤ ꯌꯥꯝ ꯅꯨꯡꯉꯥꯏꯈꯤꯕꯅꯦ
ꯑꯧ ꯑꯗꯨꯀꯥꯟꯗ ꯑꯃꯨꯛ ꯈꯔ ꯅꯨꯡꯉꯥꯏꯌꯦ
ꯂꯥꯛ ꯑꯔꯣꯏꯅꯦ ꯑꯃꯨꯛ
ꯑꯗꯨꯁꯨ ꯃꯇꯝ ꯃꯇꯝꯗꯨꯗꯗꯤ ꯅꯨꯡꯉꯥꯏ ꯈꯪ ꯄꯣꯟꯇꯦ ꯂꯣꯏꯈ꯭ꯔꯀꯥꯟꯗꯅꯦ ꯅꯨꯡꯉꯥꯏ ꯈꯪꯉꯛꯏꯁꯦ
ꯃꯥꯅꯦ ꯃꯇꯝꯗꯨꯗꯗꯤ ꯋꯥꯁꯨ ꯋꯥꯔꯤ ꯄꯣꯠꯅꯦꯕ ꯑꯗ ꯍꯧꯖꯤꯛꯀ ꯑꯃꯨꯛ ꯈꯦꯠꯅꯔꯛꯄꯗꯣ
ꯃꯥꯅꯤ ꯂꯣꯏꯒ꯭ꯔ ꯂꯣꯏꯒ꯭ꯔꯀꯥꯟꯗ
ꯑꯁ ꯃꯅꯤꯄꯨꯔꯗ ꯂꯩꯕꯒ ꯑꯗꯨꯗ ꯂꯩꯕꯒꯁꯦ ꯃꯅꯤꯄꯨꯔꯗ ꯂꯩꯕ ꯑꯩꯈꯣꯏꯗꯤ ꯑꯗꯨꯗ ꯑꯃꯨꯛ ꯆꯠꯅꯤꯡꯗꯣꯏꯅꯦꯕ
ꯑꯧ ꯑꯧ ꯃꯥꯅꯦ ꯃꯥꯅꯦ
ꯑꯗꯨ ꯑꯗ ꯆꯦ ꯍꯣꯏ ꯂꯩꯕꯗꯨꯗꯤ ꯑꯃꯨꯛ ꯈꯦꯠꯅꯕꯗꯣ ꯈꯪꯉꯛꯏꯅꯦꯕ
ꯨ ꯃꯥꯅꯦ ꯑꯃꯨꯛ ꯑꯥ ꯑꯩꯁꯨꯅꯦ ꯑꯁ ꯊꯥꯏꯅ ꯌꯥꯝ ꯆꯠꯅꯤꯡ ꯑꯗꯨ ꯅꯨꯡꯗꯤ ꯅꯨꯡꯉꯥꯏꯇꯦ ꯈꯪꯗꯦ ꯑꯣ ꯂꯥꯏꯐꯁꯤꯗꯤ ꯐ꯭ꯔꯤ ꯑꯝꯇ ꯂꯩꯇꯕꯅꯤꯅ ꯀꯩꯅꯣꯝꯃꯒ ꯀꯩꯅꯣꯝꯃꯒ ꯑꯣꯟꯅꯔꯤꯅꯤꯗ ꯂꯣꯏꯅ ꯑꯗꯨꯅ ꯅꯨꯡꯉꯥꯏꯇ꯭ꯔꯁꯨ ꯆꯠꯇ ꯌꯥꯗꯦ ꯑꯋꯥꯕꯅꯤ
ꯃꯥꯅꯦ ꯍꯧꯖꯤꯛ ꯋꯥꯔꯦ ꯍꯌꯦꯡꯋꯥꯏ ꯅꯨꯡꯉꯥꯏꯗꯣꯏꯅꯤꯅꯦ
ꯑꯩꯁ ꯈ꯭ꯋꯥꯏꯗꯒꯤ ꯑꯧ ꯁꯦꯝꯃꯦꯕ ꯍꯧꯖꯤꯛ ꯅꯨꯡꯉꯥꯏ ꯍꯧꯖꯤꯛ ꯋꯥꯔꯁꯨ ꯍꯌꯦꯡꯋꯥꯏ ꯅꯨꯡꯉꯥꯏꯗꯣꯏꯅꯦ ꯍꯧꯖꯤꯛ ꯅꯨꯡꯉꯥꯏꯔꯦ ꯍꯌꯦꯡꯋꯥꯏ ꯅꯨꯡꯉꯥꯏꯕꯗꯤ ꯌꯥꯔꯣꯏꯗ꯭ꯔꯕ
ꯍꯪꯕ ꯌꯥꯕ ꯀꯣꯏꯁꯟꯅꯤꯅꯦ
ꯑꯧ ꯌꯥꯝ ꯍꯪꯅꯤꯡꯗ꯭ꯔꯥ ꯍꯧꯖꯤꯛꯁꯨ ꯅꯨꯡꯉꯥꯏꯒꯦ ꯍꯌꯦꯡꯋꯥꯏꯁꯨ ꯅꯨꯡꯉꯥꯏꯒꯦ ꯑꯗꯨ ꯀꯃꯥꯏꯅ ꯌꯥꯔꯣꯏꯗꯣꯏꯅꯣ ꯀꯥꯏꯅꯣ
ꯃꯥꯅꯤ ꯍꯪꯕꯝꯒ ꯂꯩꯔꯗꯤꯀꯣ
ꯎꯝ ꯃꯥ ꯀꯛꯊꯠꯄꯤꯔꯛꯑꯅꯤ ꯑꯗꯨ ꯍꯪꯉꯨꯔꯗꯤ
ꯑꯇꯣꯝꯇ ꯍꯪꯖꯕ ꯅꯠꯇꯅ ꯑꯣ ꯑꯉꯥꯡꯒꯤ ꯇꯥꯢꯞꯇꯥꯒ ꯇꯧꯕꯗꯣ
ꯑꯧ
ꯊꯥꯏꯅ ꯑꯉꯥꯡ ꯑꯣꯏꯔꯤꯀꯥꯟꯗ ꯅꯣꯛꯅꯤꯡ ꯅꯣꯛꯅꯤꯡꯕ ꯌꯥꯝꯅꯒ ꯊꯣꯛꯈꯤꯗꯀꯣ
ꯃꯥꯅꯤ ꯑꯉꯥꯡ ꯑꯣꯏꯔꯤꯉꯩ ꯋꯥꯔꯤꯁꯦ ꯅꯤꯡꯖꯪꯉꯨꯕꯗ ꯅꯣꯛꯅꯤꯡꯕ ꯉꯥꯛꯇꯅꯦ
ꯎꯝ ꯍꯨ ꯍꯨ
ꯑꯁ ꯁꯤꯁꯦ ꯑꯩꯅ ꯇꯧꯔꯤ ꯇꯧꯔꯝꯕꯣꯏꯔꯦ ꯀꯥꯏꯅꯒ ꯏꯀꯥꯏꯖꯕꯗꯣ ꯏꯇꯣꯝꯇ
ꯍꯣꯏ ꯍꯦ ꯍꯦ
ꯁꯨꯝꯕꯁꯤꯅ ꯀꯗꯥꯏꯗ ꯅꯤꯡꯁꯤꯡꯍꯜꯂꯛꯑꯦ ꯍꯥꯏ ꯀꯥꯟꯗ ꯐꯦꯁꯕꯨꯛꯇ ꯌꯥꯝ ꯅꯤꯡꯁꯤꯡꯍꯜꯂꯛꯄꯅꯦ
ꯅꯤꯡꯁꯤꯡꯖꯪꯕꯅꯦ ꯑꯧ ꯍꯥꯟꯅꯅ ꯑꯃꯨꯛ ꯐꯦꯁꯕꯨꯛꯁꯦ ꯐꯣꯇꯣ ꯊꯥꯔ ꯊꯥꯒꯠꯂꯒ ꯑꯗꯨꯃꯥꯏꯅ ꯇꯧꯅꯔꯝꯃꯦꯀꯣ ꯍꯧꯖꯤꯁ ꯁꯤꯅ ꯑꯃꯨꯛ ꯑꯗꯨꯃꯥꯏꯅ ꯃꯦꯝꯁꯀꯨꯝꯕ ꯑꯗꯩꯗꯤ ꯑꯩꯈꯣꯏꯅ ꯅꯤꯡꯁꯤꯡꯒꯗꯕ ꯑꯗꯨꯃꯥꯏꯅ ꯑꯣꯏꯅ ꯇꯧ
ꯑꯧ ꯑꯗꯨꯒ ꯃꯣꯏꯒꯤ ꯃꯦꯃꯣꯔꯤ ꯊꯣꯛꯂꯛꯄꯤꯗꯨꯃꯒ ꯌꯥꯝ ꯅꯨꯡꯉꯥꯏꯕꯅꯦ ꯐꯦꯁꯕꯨꯛꯁꯦ
ꯏꯟꯁꯇꯥꯗꯒ ꯇꯧꯔꯤꯁꯤꯅꯅꯦ ꯑꯧ ꯑꯗꯨꯒ ꯏꯟꯁꯇꯥꯁꯤꯗꯅ ꯔꯤꯜꯁ ꯊꯥꯒꯠꯂꯛꯄꯗꯅ ꯌꯥꯝ ꯐꯖꯔꯅꯤꯕ
ꯑꯧ ꯑꯧ ꯑꯧ
ꯀꯣꯏꯕꯒ ꯆꯠꯅꯤꯡꯉꯁꯨ ꯑꯗꯨ ꯑꯁꯦꯡꯕ ꯆꯠꯂ ꯀꯥꯟꯗꯅ
ꯍꯣꯏ ꯌꯧꯗꯕꯗꯣ
ꯍꯣꯏ
ꯏꯟꯁꯇꯥꯒ꯭ꯔꯥꯝꯁꯤꯅ ꯄꯨꯔꯥ ꯂꯦꯚꯦꯜ ꯑꯃꯗ ꯑꯣꯏꯕꯅꯦ ꯑꯗꯨꯒ ꯐꯦꯁꯕꯨꯛꯁꯤꯅ ꯄꯨꯔꯥ ꯈꯪꯗꯦ ꯌꯥꯝꯅ ꯋꯥꯊꯤ ꯇꯧ
ꯃꯥꯅꯦ
ꯃꯇꯝ ꯍꯧꯈꯤꯕ ꯈꯪꯍꯧꯗꯕꯅꯦ ꯏꯟꯁꯇꯥꯒ꯭ꯔꯥꯝꯗ ꯁꯨꯝ ꯔꯤꯜꯁ ꯌꯦꯡ ꯂꯩꯕꯁꯦ
ꯑꯣ ꯅꯦꯠꯁꯨ ꯌꯥꯝ ꯆꯥꯕ
ꯃꯊꯣꯡ ꯃꯔꯝ ꯈꯪꯉꯧꯗꯅꯦ ꯔꯤꯜꯁꯤꯅ ꯆꯥꯟꯅ ꯆꯥꯅꯕ ꯁꯤꯒ ꯆꯥꯅ ꯆꯥꯅꯕ ꯊꯣꯛꯂꯛꯑꯒ ꯁꯠ ꯁꯠ ꯏꯤꯡꯈꯠꯈ꯭ꯔꯒ
ꯇꯥꯁꯤꯅ ꯑꯩꯈꯣꯏ ꯍꯧꯖꯤꯛ ꯋꯥꯈꯜ ꯅꯨꯡꯉꯥꯏꯔꯦ ꯈꯜꯂꯁꯦꯕ ꯔꯤꯜꯁꯦ ꯅꯨꯡꯉꯥꯏꯕ ꯉꯥꯛ ꯊꯧꯛꯂꯛꯑꯅꯤ
ꯑꯧ
ꯅꯪꯅ ꯋꯥꯕꯩ ꯉꯥꯛ
ꯑꯧ ꯇꯧꯕꯅꯦ ꯑꯗꯨꯃꯥꯏꯅ
ꯑꯥ
ꯑꯋꯥꯕꯅꯦ ꯄꯨꯔꯥ
ꯉꯥꯛꯑꯦ ꯑꯗꯨꯕꯨ ꯏꯟꯇ ꯔꯅꯦꯠꯀꯤ ꯃꯇꯝꯁꯤꯗ ꯇꯧꯔꯤꯁꯦ
ꯀꯩꯃ ꯈꯪꯗꯕ ꯂꯩꯇꯦ ꯃꯣꯏꯅ
ꯅꯉꯥꯏ ꯊꯥꯏꯅꯗꯤ ꯁꯨꯝꯕꯒ ꯂꯩꯔꯝꯕꯣꯇꯦꯀꯣ
ꯑꯧ ꯑꯩꯈꯣꯏꯁꯨ ꯑꯗꯨꯗ ꯍꯤꯡꯉꯛꯏꯅꯦ ꯑꯗꯨ ꯑꯣꯏꯔꯁꯨ ꯌꯥꯝ ꯉꯛꯇ꯭ꯔꯥ
ꯍꯣꯏ ꯊꯨꯅ ꯆꯦꯟꯁ ꯂꯥꯛꯈꯤ
ꯑꯥ ꯌꯥꯝ ꯊꯨꯃꯟꯗꯅ ꯑꯃ ꯑꯩꯈꯣꯏꯁꯦ ꯑꯗꯨꯗ ꯍꯤꯡꯉꯛꯇꯕꯩ ꯇꯥꯏꯞꯇꯒ ꯐꯥꯎꯕꯗꯣ ꯑꯣꯏꯕꯅꯦ ꯑꯩꯈꯣꯏꯁꯦ ꯌꯥꯝ ꯑꯍꯟ ꯑꯣꯏꯔꯕ ꯖꯥꯠꯅꯤꯅꯦ
ꯈꯟꯖꯜꯂꯨꯔꯀꯥꯟꯗ ꯑꯥ ꯌꯧ ꯂꯩꯔꯝꯕꯗꯣ
ꯑꯧ ꯌꯥꯝ ꯇꯜꯂꯦ ꯋꯥꯈꯜ ꯈꯟꯕꯁꯦ
ꯀꯥꯏꯅꯗꯤ ꯂꯩꯖꯔꯒ
ꯑꯧ ꯃꯥꯅꯦ ꯑꯋꯥꯕꯅꯤꯍꯦ ꯄꯨꯔꯥ
ꯃꯥꯅꯤ ꯄꯨꯡ ꯀꯌꯥꯗꯒꯗꯤ ꯇꯨꯝꯒꯦ
ꯈꯪ ꯗꯦꯗ ꯇꯨꯝꯕꯩ ꯋꯥꯔꯤꯁꯦ ꯅꯣꯉꯥꯜꯂ ꯀꯥꯟ ꯇꯨꯝꯕꯁꯨ ꯌꯥꯎꯏ ꯅꯨꯡꯗꯥꯡ ꯇꯨꯝꯕꯁꯨ ꯌꯥꯎꯏ ꯈꯪꯗꯦ ꯑꯗꯨꯝ ꯍꯧꯖꯤꯛꯀꯥꯟꯗꯗꯤ ꯄꯨꯡ ꯑꯃ ꯑꯃ ꯇꯨꯝꯕꯨꯗꯤ ꯇꯨꯝꯃꯦ ꯑꯅꯤ ꯑꯗꯥꯏ ꯇꯨꯝꯃꯕ
ꯊꯦꯡꯗꯔꯣ
ꯑꯧ ꯊꯦꯡꯉꯦ ꯌꯥꯝꯅ
ꯑꯗꯣ ꯑꯩꯈꯣꯏ ꯍꯛꯆꯥꯡꯗꯗꯤ ꯑꯃꯨꯛ ꯐꯔꯔꯣꯏꯗꯣꯏꯅꯤꯀꯣ
ꯃꯥꯅꯦ ꯌꯥꯃꯅ
ꯐꯠꯇꯦꯒ ꯈꯪꯅꯅꯦꯕ ꯑꯗꯨꯝ ꯑꯩꯈꯣꯏꯅ ꯇꯧꯔꯤꯁꯦ
ꯑꯧ ꯃꯥꯅꯦ
ꯁꯦꯝꯗꯣꯛꯄ ꯁꯨꯡꯉꯝ ꯉꯝꯖꯗꯕꯗꯣ ꯇꯨꯝꯕꯩꯁꯦ
ꯌꯥꯗ꯭ꯔꯦ ꯌꯥꯗ꯭ꯔꯦ
ꯑꯩꯗꯤꯅꯦ ꯅꯣꯡꯃ ꯄꯨꯡꯅꯦ ꯀꯩꯅꯣꯗ ꯅꯤꯄꯥꯟꯗꯒ ꯇꯨꯝꯈ꯭ꯔꯕ ꯖꯥꯠꯅꯦꯕ
ꯎꯝ
ꯑꯗꯨꯒ ꯃꯤꯀꯄ ꯊꯣꯛꯂꯛꯄꯁꯤꯗ ꯄꯨꯡ ꯇꯔꯥꯗ ꯊꯣꯛꯂꯛꯑꯕ ꯑꯗꯨꯒ